ꯍꯣꯏ
ꯀꯩꯗꯧꯕꯤꯔꯤꯒꯦ
ꯍꯩꯃꯟꯗꯗꯅ ꯍꯤꯞ ꯄꯤ ꯑꯩ ꯑꯣꯏꯔꯣꯏ ꯈꯪꯗꯅ
ꯑꯁ ꯅꯨꯪꯉꯥꯏ ꯈꯜꯂꯒꯦ ꯆꯥꯛ ꯏꯁꯤꯡꯗꯤ ꯆꯥꯔꯕꯣ
ꯇꯥꯥꯟ꯭ꯔꯤ ꯇꯥꯃꯅꯤ
ꯀꯔꯤ ꯀꯔꯤ ꯏꯟꯖꯥꯡ ꯊꯣꯡꯈ꯭ꯔꯒꯦ
ꯍꯋꯥꯏ
ꯍꯋꯥꯏ ꯈꯪꯛꯇ
ꯍꯋꯥꯏ ꯈꯛꯇ
ꯍꯩꯅꯒꯗ꯭ꯔꯅꯤ ꯆꯥꯕ ꯍꯋꯥꯏ ꯈꯊꯪꯕꯣ
ꯇ꯭ꯔꯥꯁ ꯁꯥꯟꯅ ꯇꯧꯅꯦ ꯑꯦꯛꯇ
ꯏꯟꯖꯥꯡ ꯈꯔ ꯂꯩꯔ ꯊꯤꯟꯖꯔꯛꯑꯣ ꯍꯥꯏꯕ꯭ꯔꯣ
ꯎꯝ ꯄꯩ ꯈ ꯆꯠꯂꯝ ꯊꯥꯏꯁꯤ ꯇ
ꯀꯔꯤ ꯆꯥꯅꯤꯡꯒꯦꯇ ꯍꯥꯏꯌꯨꯅꯦ
ꯑꯣ ꯎꯝ
ꯀꯥꯡꯥꯡ ꯆꯂꯥꯏ ꯅꯪꯕꯣ ꯅꯪꯅꯥꯗꯤ ꯈꯪꯗ꯭ꯔꯤꯕ ꯄꯥꯖꯕ ꯈꯔꯁꯤꯁꯨ ꯂꯣꯏ ꯀꯥꯎꯈ꯭ꯔꯦ ꯍꯥꯏꯕ
ꯍꯣꯏꯅꯦ ꯌꯥꯔꯤꯅꯦ ꯑꯗꯨꯅ ꯍꯣꯔꯦꯟ ꯃꯥꯏ ꯃꯥꯏ ꯊꯣꯛꯄ ꯂꯥꯛꯆꯔꯅꯤꯅꯦ
ꯑꯩꯈꯣꯏꯁꯨ ꯑꯩꯈꯣꯏꯁꯨ ꯊꯣꯡꯉꯤ ꯆꯥꯛ
ꯐꯩ ꯐꯩ ꯐꯩ ꯃꯤ ꯍꯝ
ꯀꯥꯏꯗꯅꯣ ꯅꯣꯏ ꯆꯠꯇ꯭ꯔꯤꯁꯦ ꯍꯧꯖꯤꯛ
ꯀꯣꯂꯦꯖꯇ ꯆꯠꯂꯅꯤ ꯄꯩꯈꯥ ꯊꯥꯔꯅꯤ ꯄꯨꯡ ꯑꯍꯨꯝ ꯐꯝꯃꯅꯤ ꯍꯜꯂꯣ ꯑꯅꯤ
ꯀꯔꯤ ꯀꯣꯂꯦꯖꯇ ꯆꯠꯇꯣꯏꯕ
ꯇꯅꯥ ꯃꯟꯆꯨꯔꯤꯀꯋꯥꯂꯁꯦ
ꯂꯝꯕꯤꯁꯦ ꯀꯔꯝꯗꯩꯩ ꯆꯠꯂꯤ
ꯂꯝꯕꯤꯖ ꯑꯩꯈꯣꯏ ꯁꯤꯗꯒꯤ ꯊꯣꯛꯑꯦꯗꯅ ꯄꯥꯔꯀꯤꯡꯐꯧ ꯄꯥꯔꯀꯤꯡꯐꯧ ꯊꯣꯛꯑꯀꯥꯟꯗ ꯃꯁꯤꯐꯥꯎꯛꯇ ꯇꯣꯡꯉꯅꯤ ꯀꯇ ꯇꯣꯡꯉꯒ ꯕꯖꯥꯔꯗ ꯈꯥꯝꯃꯅꯤ ꯑꯣꯖꯥꯗꯒꯤ ꯈꯣꯡ ꯆꯠꯂꯅꯤꯅ ꯀꯝꯄꯥꯟ ꯂꯣꯝꯗ ꯑꯗꯨꯒ ꯇ ꯇꯣꯉꯅꯤ ꯑꯦ ꯇ ꯈꯨꯌꯥ ꯊꯣꯡ ꯂꯣꯝ ꯆꯠꯇꯦꯕ ꯁꯤꯗꯩ ꯆꯠꯈꯤꯕꯗꯨꯅ ꯀꯨꯟꯊ꯭ꯔꯥ ꯑꯗꯨꯒꯇꯤ ꯑꯦꯝꯕꯥꯎ ꯅꯣꯡꯉꯥ ꯄꯥꯟꯗꯩꯅ ꯗꯤ ꯑꯦꯝꯕꯎꯀꯤꯅ ꯂꯨꯄꯥ ꯇꯔꯥ ꯀꯨꯜꯅꯧꯕꯖꯥ
ꯑꯩꯅꯦ
ꯀꯖꯥ
ꯑ ꯍ
ꯍꯪꯒꯠ ꯍꯟꯇꯥꯗꯨꯗꯤ ꯑꯗꯨꯗꯤ ꯅꯣꯡꯃꯗꯨꯗꯤ ꯌꯦꯡꯉ ꯑꯩꯠꯇꯤ ꯀꯣ
ꯎꯝ ꯆꯥꯛ ꯏꯁꯤꯡꯁꯤꯕꯨ ꯀꯔꯤ ꯀꯔꯤ ꯍꯟꯖꯥꯡ ꯂꯩ ꯍꯥꯎ ꯍꯥꯎꯔꯤꯒꯦ
ꯎ
ꯀꯔꯤ ꯀꯔꯤ ꯍꯤꯟꯖꯥꯡꯅꯤ ꯍꯍꯥꯎ ꯍꯧꯔꯔꯤꯦꯖꯤꯁꯤꯕꯨ
ꯍꯝ
ꯑ
ꯌꯦꯡꯉꯧꯕꯅ
ꯍꯠ
ꯎꯝ
ꯋꯥꯔꯤꯔꯤ ꯦ ꯁꯥꯟꯅꯗ꯭ꯔꯕꯅꯤ ꯅꯅꯥ ꯄꯅꯤꯒꯤꯦ ꯂꯩꯇ꯭ꯔꯤꯁꯧꯅ
ꯎꯝ ꯎꯝ ꯎꯝ
ꯅꯪ ꯂꯩꯇ꯭ꯔꯦ ꯏ
ꯍ ꯍꯣꯏ
ꯀꯩ ꯍꯥꯏꯅꯣ
ꯑꯔꯤ ꯁꯥꯟꯅꯕꯖꯦ
ꯀꯔꯤ ꯅꯠꯇꯦꯕ ꯀꯔꯤ ꯍꯥꯏꯔꯝꯃꯤꯅꯣ ꯍꯥꯏꯕ
ꯊꯥꯡ ꯄꯤꯔꯝꯒꯦꯅꯔꯝꯕ
ꯎꯝ ꯄꯥꯎꯈꯣꯡ ꯑꯃ ꯆꯠꯂꯧꯔꯣ
ꯄꯥꯎꯈꯣꯡꯗꯤ ꯀꯩꯅꯣ ꯄꯥꯎꯈꯨꯝꯒꯤ ꯗꯤꯐꯤꯅꯤꯁꯟ ꯄꯤꯔꯛ ꯑꫭ
ꯔꯤꯗꯜꯁ ꯍꯥꯏꯇꯥꯔꯦꯅꯦ ꯄꯥꯎꯈꯨꯝꯒꯨꯝꯕ ꯑꯃ ꯆꯜꯂꯧꯔꯥ ꯍꯥꯏꯕ
ꯄꯥꯎꯈꯨꯝ ꯗꯤꯐꯤꯅꯤꯁꯟ ꯄꯤꯔꯣꯍꯕ
ꯄꯥ ꯈꯣꯡ ꯄꯥꯎꯈꯣꯡ ꯍꯥꯏꯕꯗꯤ ꯑꯟꯁꯔ ꯂ ꯂꯣꯠꯁꯜꯂꯒ ꯌꯥꯎꯗꯤ ꯌꯥꯎꯔꯕ ꯂꯣꯠꯁꯜꯂꯒ ꯃꯤꯉꯣꯟꯗ ꯃꯀꯣꯛ ꯉꯥꯎꯍꯟꯕ ꯑꯗꯨꯅꯦ ꯄꯥꯎꯈꯣꯡ ꯍꯥꯏꯖꯦ
ꯍꯣꯏ ꯄꯩꯈꯥꯗ ꯌꯥꯎꯋꯦꯕ ꯉꯁꯤ ꯑꯩꯁꯦ ꯈꯪꯕ꯭ꯔꯥ ꯄꯥꯎꯈꯣꯡꯗꯨꯕꯨ ꯍꯦꯛ ꯈꯪꯗ꯭ꯔꯕ꯭ꯔꯥ ꯀꯣꯛꯇ ꯂꯩꯔꯕ ꯄꯣꯠꯇꯣꯒꯨꯝꯕ꯭ꯔꯥ ꯈꯥꯅꯦ ꯍꯥꯏꯕꯒꯤ ꯑꯃ ꯏꯁꯇ꯭ꯔꯦꯁꯇꯨꯅꯅꯦ ꯄꯥꯎꯈꯣꯡꯗꯕꯨ ꯍꯦꯛ ꯈꯪꯗ꯭ꯔꯕ ꯍꯪꯕ ꯑꯩꯁꯦ ꯄꯥꯎ ꯈꯣꯡ ꯈꯔ ꯍꯥꯏꯔꯥꯎꯅꯦ
ꯄꯥꯎꯈꯨꯝ ꯈꯔ
ꯎꯝ
ꯀꯩꯅꯣ ꯄꯥꯎꯈꯨꯝ ꯈꯔ ꯍꯥꯏꯕꯣ ꯍꯥꯏꯁꯤꯕꯣ
ꯄꯥꯎꯈꯣꯡ ꯈꯔ ꯆꯠꯂꯛꯑꯣꯕ
ꯑꯗꯨꯅꯦ ꯑꯩꯅ ꯆꯟꯒꯦ ꯇꯧꯔꯤꯁꯦ
ꯆꯜꯂꫭ
ꯑ ꯁꯨꯃꯥꯏ ꯇꯧꯕꯅꯦ ꯑ ꯍꯧꯖꯤꯛꯀꯤ ꯑꯦꯔꯣꯄ꯭ꯂꯦꯟ ꯑꯃ ꯊꯧꯔꯛꯑꯦꯕꯀꯣ
ꯎꯝ
ꯑꯦꯔꯣꯄ꯭ꯂꯦꯟ ꯑꯃ ꯊꯧꯔꯛꯄꯁꯤꯗ ꯑꯦꯔꯣꯄ꯭ꯂꯦꯟ ꯑꯃꯗ ꯆꯦꯛ ꯆꯥꯝꯃꯒ ꯑꯅꯤ ꯌꯥꯎꯕ ꯇꯥꯕ꯭ꯔꯥ
ꯎꯝ
ꯑꯦꯔꯣꯄ꯭ꯂꯦꯟ ꯑꯃꯗ ꯆꯦꯛ ꯆꯥꯝꯃꯒ ꯑꯅꯤ ꯌꯥꯎꯕꯖ‌ꯦ
ꯑꯦꯔꯣꯄ꯭ꯂꯦꯟ ꯆꯦꯛ ꯑꯃꯁꯦ ꯑꯦꯔꯣꯄ꯭ꯂꯦꯟ ꯃꯊꯛꯇꯒꯤ ꯇꯥꯍꯧꯔ‌ꯦꯕ ꯈꯪꯕ꯭ꯔ ꯑꯗꯣ ꯃꯊꯛꯇꯒꯤ ꯇꯥꯍꯧꯕ ꯀꯥꯟꯁꯤꯗ ꯆꯦꯛ ꯀꯌꯥ ꯂꯦꯝꯍꯧꯔꯤ
ꯆꯝꯃꯒ ꯑꯃ
ꯎꯝ ꯆꯨꯝꯃꯦ ꯆꯨꯝꯃꯦ ꯑꯗꯨꯃ ꯆꯨꯝꯃꯦ
ꯑꯗꯨꯒꯅꯦ ꯋꯥꯠꯂꯤ ꯋꯥꯠꯂꯤ ꯄꯥꯎꯈꯣꯡꯖꯦ ꯌꯥꯝ ꯋꯥꯠꯂꯤ ꯑꯗꯨꯒ ꯆꯦꯛ ꯆꯥꯝꯃꯒ ꯑꯃ ꯌꯥꯎꯔꯦꯀꯣ ꯑꯗꯨꯏꯇꯥꯗꯤ ꯄ꯭ꯂꯦꯟꯁꯦ ꯄꯥꯏꯒꫪ‌ꯦ ꯑꯗꯨꯒ ꯑꯩꯈꯣꯏꯒꯤ ꯖꯪꯒꯜꯒꯤ ꯑ ꯀꯩꯅꯣꯖ‌ꯦ ꯖꯪꯒꯜꯒꯤ ꯅꯤꯡꯊꯧꯁꯦ ꯀꯅꯥꯅꯣ
ꯂꯥꯏꯌꫭꯟ
ꯑꯣ ꯂꯥꯏꯌꫭꯟꯀꯣ ꯂꯥꯏꯌꫭꯟ ꯑꯣꯏꯇꯥꯥꯔꯗꯤ ꯅꯪꯅ ꯀꯩꯒꯨꯝꯕ ꯁꯥꯃꯨꯁꯦ ꯁꯃꯨꯁꯦ ꯅꯪꯅ ꯀꯩꯒꯨꯝꯕ ꯐ꯭ꯔꯤꯖꯇ ꯍꯥꯞꯀꯦꯅ ꯈꯜꯂꯕ ꯀꯃꯥꯏꯅ ꯍꯥꯞꯀꯅꯤ
ꯁꯥꯃꯨ ꯑꯗꯨꯛ ꯌꯥꯝ ꯆꯥꯎꯕꯗꫭ ꯐ꯭ꯔꯤꯖꯇ ꯀꯃꯥꯏꯅ ꯍꯥꯞꯇꯣꯏꯅꯣ
ꯑꯗꯣ ꯍꯥꯞꯀꯦ ꯍꯥꯏꯗꯤ ꯀꯃꯥꯏ ꯍꯥꯞꯀꯅꯤ ꯐ꯭ꯔꯤꯖꯇꯨꯖꯨ ꯑꯆꯧꯕꯅꯦꯅ ꯈꯜꯂꯣꯅꯦ ꯅꯪ ꯑꯦꯅꯤ ꯄꯣꯁꯤꯕꯜ ꯑꯃ ꯇꯧꯔ ꯍꯥꯞꯄꯣꯅꯦ ꯅꯪ ꯍꯥꯞꯅꯤꯡꯕ ꯃꯑꯣꯡꯗ ꯍꯤꯡꯅꯗꯤ ꯍꯥꯞꯀꯗꯧꯕ ꯀꯛꯊꯠꯄ ꯈꯣꯠꯇꯠꯄ ꯌꯥꯗꯦ
ꯁꯥꯃꯨꯖ‌ꯦ ꯑꯗꯨꯗꯤ ꯁꯥꯃꯨꯗꯩ ꯍꯦꯟ ꯆꯥꯎꯕ ꯐ꯭ꯔꯤꯖ ꯑꯃꯗ ꯍꯥꯞ ꯐ꯭ꯔꯤꯖ ꯑꯃ
ꯑ ꯑꯗꯨ ꯀꯃꯥꯏꯅ ꯀꯃꯥꯏꯅ ꯍꯥꯞꯀꯅꯤ ꯁ꯭ꯇꯦꯞꯇꯣ ꯃꯊꯪ ꯃꯅꯥꯎ ꯅꯥꯏꯅ ꯍꯥꯏꯔꯛꯑꯣ
ꯁꯥꯃꯨꯟ ꯐ꯭ꯔꯤꯖꯀꯤ ꯀꯥꯈꯟ ꯀꯥꯈꯟ ꯂꯩꯗꯅ ꯑꯗꯨꯗ ꯈ꯭ꯋꯥꯏꯒꯤ ꯀꯩꯅꯣ ꯇꯧꯕꯝ ꯌꯥꯎꯗ꯭ꯔꯥ ꯃꯌꯥꯏꯗ ꯈꯔ ꯆꯥꯎꯕ ꯑꯃ ꯐ꯭ꯔꯤꯖꯔ ꯂꯩꯔꯦ ꯃꯊꯪ ꯃꯊꯪꯗ
ꯑꯥ
ꯑꯗꯨꯗ ꯍꯥꯞꯄꯅꯦ ꯑꯗꯨꯗꯨꯒꯅꯦ ꯐ꯭ꯔꯤꯖꯇꯣ ꯃꯩ ꯊꯥꯗꯕꯤꯗ ꯊꯝꯗꯨꯏꯕ
ꯑꯣ ꯑꯁ ꯑꯗꯨꯗꯤ ꯌꯥꯝ ꯍꯩꯔꯦ ꯑꯗꯨꯒ ꯑ ꯑꯗꯨ ꯑ ꯑꯗꯨ ꯖꯤꯔꯥꯞ ꯑꯃꯨꯛ ꯍꯥꯞꯄꯣꯅꯦ ꯀꯃꯥꯏ ꯍꯥꯞꯀꯅꯤ
ꯐꯝꯍꯜꯂ ꯍꯥꯞꯇꯥꯔꯦꯗꯅ ꯃꯉꯛꯇꯣ ꯁꯥꯡꯉꯕꯅꯤꯅ
ꯑꯗꯣ ꯐꯖꯅ ꯍꯥꯏꯔꯛꯑꯣꯕ ꯖꯤꯔꯥꯞꯇꯣ ꯀꯃꯥꯏꯅ ꯍꯥꯞꯇꯣꯏꯅꯣꯕ ꯃꯥꯒꯤ ꯃꯊꯧ ꯃꯅꯥꯎ ꯅꯥꯏꯅ ꯍꯥꯏꯔꯛꯑꯣꯕ
ꯖꯤꯔꯥꯞꯇꯣ ꯐꯖꯅ ꯍꯥꯟꯅ ꯐꯝꯍꯜ ꯂꯅꯤꯗꯅ
ꯑ
ꯁꯨꯝ ꯍꯥꯞꯆꯟꯒꯤ ꯗꯨꯝ
ꯃꯈꯨꯝ ꯍꯥꯡꯇꯣꯛ ꯑꯣꯏꯗ꯭ꯔꯣ ꯍꯥꯟꯅ ꯍꯥꯞꯇ꯭ꯔꯤꯉꯩꯗ
ꯍꯥꯞ ꯇꯨꯏꯅꯤ ꯀꯩꯩꯅꯣ
ꯄ꯭ꯔꯦꯁꯇꯨꯒꯤ ꯑꯩꯅ ꯍꯥꯏꯕꯗꯤ ꯃꯥꯒꯤ ꯃꯊꯧ ꯃꯅꯥꯎ ꯅꯥꯏꯅ ꯍꯥꯏꯌꯨ ꯍꯥꯏꯕꯅꯤꯗ ꯄꯥꯎꯈꯨꯝꯗꯣ ꯐ꯭ꯔꯤꯖꯇꯣ ꯍꯥꯡꯇꯣꯛꯑꯅꯤ ꯖꯤꯔꯥꯇꯣ ꯄꯨꯔꯛ ꯑꯅꯤ ꯐ꯭ꯔꯤꯇꯣ ꯍꯥꯡꯇꯣꯛ ꯑꯅꯤ ꯖꯤꯔꯥꯞꯇꯣ ꯍꯥꯞꯆꯜꯂꯅꯤ ꯐ꯭ꯔꯤꯖꯇꯨ ꯈꯨꯝꯖꯤꯜꯂꯅꯤ ꯑꯗꯨꯃꯥꯏꯅ ꯍꯥꯏꯌꯨ ꯍꯥꯏꯕ ꯑꯩꯅ ꯍꯥꯏꯕꯗꯤ ꯑꯗ ꯁꯃꯨꯗꯨꯁꯨ ꯆꯞ ꯃꯥꯟꯅꯩ ꯁꯃꯨꯁꯨ ꯃꯥꯏꯅ ꯍꯥꯞꯄꯅꯤ
ꯏꯁ ꯅꯨꯄꯥ ꯃꯊꯥ ꯌꯥꯝ ꯁꯥꯏꯗ ꯑꯩꯅ
ꯁꯃꯨꯗꯨ ꯑꯃꯨꯛ ꯂꯧꯊꯣꯛꯑꯅꯤ ꯐ꯭ꯔꯤꯖꯇꯨ ꯑꯃꯨꯛ ꯍꯥꯞꯄꯅꯤ ꯑ ꯁꯃꯨꯗꯨ ꯃꯨꯛ ꯂꯧꯊꯣꯛ ꯑꯅꯤ ꯖꯤꯔꯥꯞꯇꯨ ꯑꯃꯨꯛ ꯍꯥꯞꯄꯅꯤ ꯍꯥꯏꯕ ꯁꯨꯃꯥꯏꯅ ꯍꯥꯏꯌꯨ ꯍꯥꯏꯕ
ꯀꯅꯥꯅ ꯆꯜꯂꯛ ꯏꯅꯣ ꯑꯗꯨꯕꯨ ꯅꯉꯣꯟꯗ
ꯄꯥꯎꯈꯣꯡ ꯂꯣꯏꯗ꯭ꯔꯤꯌꯦ
ꯀꯅꯥꯅ ꯍꯥꯏꯔꯛ ꯏꯅꯣ ꯍꯥꯏꯕ ꯑꯗꯨꯝꯕ ꯃꯌꯥꯝꯗꯨꯕꯨ ꯅꯪꯉꯣꯟꯗ
ꯋꯥꯠꯂꯤ ꯋꯥꯠꯂꯤ ꯑꯟꯁꯔ ꯋꯥꯠꯂꯤ ꯑꯗꯨꯏ ꯇꯥꯔꯗꯤ ꯉꯁꯥꯏ ꯑ ꯈꯣꯏꯒꯤ ꯖꯪꯒꯜꯁꯤꯗ ꯃꯤꯇꯤꯡ ꯑꯃ ꯀꯧꯋꯦꯕ ꯅꯣꯡꯃ ꯀꯣ ꯈꯣꯏ ꯖꯪꯒꯜꯁꯤꯗ ꯃꯤꯇꯤꯡ ꯑꯃ ꯀꯧꯋꯦꯕ ꯑꯗꯨ ꯃꯤꯇꯤꯡꯗꯨꯗꯩꯗ ꯁꯥ ꯃꯌꯥꯝꯁꯦ ꯂꯣꯏꯝ ꯄꯨꯜꯂꯦꯕꯀꯣ ꯀꯣ
ꯎꯝ
ꯇꯥꯕ꯭ꯔꯥ ꯁꯥ ꯃꯌꯥꯝꯁꯦ ꯂꯣꯏ ꯄꯨꯟꯗꯣꯏꯅꯤ ꯃꯤꯇꯤꯡ ꯁꯤꯗꯩꯁ ꯁꯥ ꯃꯌꯥꯝꯁꯦ ꯂꯣꯏ ꯄꯨꯜꯂꯦꯕ ꯑꯗꯨꯗꯨꯒ ꯅꯨꯄꯤ ꯑꯃ ꯏꯁꯤꯡ ꯁꯣꯔꯣꯛꯁꯦ ꯂꯥꯟꯊꯣꯛꯑ ꯂꯥꯛꯄ ꯏꯁꯤꯡ ꯃꯊꯛꯇ ꯂꯥꯟꯊꯣꯛꯑ ꯂꯥꯛꯄꯀꯣ ꯏꯁꯤꯡ ꯃꯊꯛ ꯁꯤꯗ ꯂꯥꯟꯊꯣꯛꯑ ꯂꯥꯛꯄꯁꯤꯗ ꯃꯥꯁꯦ ꯏꯁꯤꯡꯒꯤ ꯒꯨꯝ ꯕꯤꯔ ꯀꯩꯀꯥ ꯃꯌꯥꯝ ꯂꯩꯔꯤꯅꯤꯀꯣ ꯏꯁꯤꯡ ꯃꯊꯛꯁꯤꯗ ꯂꯥꯟꯊꯣꯛꯑ ꯂꯥꯛꯑꯦ ꯑꯗꯨꯒ ꯏꯁꯤꯡ ꯃꯊꯛꯁꯤꯗ ꯂꯥꯟꯕ ꯀꯥꯟꯁꯤꯗ ꯁꯨꯡꯁꯤ ꯁꯤꯗꯕ ꯀꯪꯐꯥꯟ ꯍꯦꯛ ꯌꯧꯕꯒ ꯁꯤꯕ ꯀꯔꯤꯒꯤꯅꯣꯕ ꯑꯗꯣ
ꯀꯩꯕꯣ
ꯏꯁꯤꯡ ꯃꯊꯛꯁꯤꯗꯅꯦ ꯃꯥꯁꯦ ꯂꯥꯜꯂ ꯂꯥꯛ ꯉꯩꯗ ꯁꯨꯡꯁꯤ ꯁꯤꯗꯕ ꯍꯦꯛ ꯀꯥꯈꯠꯂꯛꯄ ꯃꯥꯁꯦ ꯑꯗꯨꯝ ꯁꯤꯔꯕ ꯑꯗꯨ ꯀꯔꯤꯅꯅꯣ ꯃꯥ ꯁꯤꯔꯤꯁꯤꯦ
ꯃꯥꯗꯣ ꯏꯁꯤꯡꯗ ꯂꯩꯕ ꯁꯥ ꯑꯣꯏꯕꯒꯤ ꯀꯪꯐꯥꯗ ꯂꯩꯕ ꯉꯝꯗꯕꯒꯤ ꯁꯤ
ꯃꯤꯅꯦ ꯍꯥꯏꯔꯤꯁꯤꯦ ꯃꯤ ꯂꯥꯛꯏꯅꯦ ꯍꯥꯏꯔꯤꯁꯤꯦ ꯅꯨꯄꯤ ꯑꯃ ꯂꯥꯟꯊꯣꯔꯛꯑꯦ ꯍꯥꯏꯕ
ꯈꯪꯗꯦ ꯑꯗꯨꯗꯤ ꯀꯩꯒꯤꯅꯣ
ꯈꯂꯅꯦ ꯈꯂꯅꯦ ꯃꯅ ꯈꯂꯅꯦ
ꯈꯜꯂ ꯈꯪꯗ꯭ꯔꯕꯣ
ꯈꯪꯏꯅ
ꯈꯤꯇꯪ ꯅꯪ ꯀꯩꯅꯣ ꯄꯤꯌꯨ ꯀꯩꯅꯣ ꯈꯤꯇꯪ ꯍꯤꯟ ꯑꯣꯏꯁꯨ ꯑꯩꯉꯣꯟꯗ ꯁꯤ ꯑꯣꯏꯒꯗ꯭ꯔꯥ ꯀꯥꯏꯅ
ꯅꯪꯗꯤ ꯆꯥꯛ ꯆꯥꯔꯕꯣ
ꯆꯥꯗ꯭ꯔꯤ
ꯀꯩꯒꯤꯅꯣ ꯌꯥꯝ ꯊꯦꯉꯤꯗꯨꯅ ꯅꯣꯏꯕꯣ
ꯊꯦꯡꯉꯦ ꯑꯩꯈꯣꯏꯗꯤ ꯅꯨꯡꯗꯥꯡꯕꯣꯟ ꯌꯦꯡꯕꯅꯤꯅ ꯑꯗꯨꯝ ꯍꯧꯒꯠꯂꯛꯄ ꯊꯦꯡꯉꯦ
ꯑꯦ ꯀꯕꯤꯇꯥꯅ ꯃꯣꯏ ꯑꯗꯨꯗꯥꯋꯥꯏꯗ ꯀꯥꯏꯒꯅꯣꯅꯦ ꯀꯩ ꯂꯝꯗꯅꯣ ꯑꯃꯝ ꯆꯠꯄꯒꯤ ꯍꯥꯏꯔꯛꯄꯅꯤꯅꯦ ꯃꯔꯨꯞ ꯍꯋꯤ ꯂꯤꯁꯤꯡ ꯇꯔꯥꯅꯤꯊꯣꯏ ꯇꯥꯕ ꯑꯃ
ꯃꯣꯏ ꯃꯅꯤꯄꯨꯔꯗ ꯀꯣꯏꯕꯒꯤ
ꯃꯅꯤꯄꯨꯔꯗꯅ ꯇꯦ ꯇꯣꯞꯄꯜ ꯂꯝ ꯗꯥꯔꯖꯤꯂꯤꯡꯒꯔꯒꯔ ꯃꯥꯔꯒꯅꯤ
ꯎꯝ ꯃꯗꯤ ꯆꯠꯆꯔꯅꯤ ꯅꯨꯃꯤ ꯀꯆꯗ ꯆꯠꯄꯗꯨ
ꯆꯠꯂꯣꯏꯍꯦ ꯃꯥꯒꯤ ꯃꯔꯨꯞ ꯌꯥꯎꯕꯈꯩꯗꯣ ꯃꯣꯏ ꯃꯄꯥ ꯅꯥꯕꯒꯤꯗ ꯂꯣꯏꯅ ꯀꯩꯅꯣ ꯇꯧꯈ꯭ꯔꯕꯅꯦꯕ ꯎꯝ ꯂꯧꯊꯣꯛꯈ꯭ꯔꯕꯅꯦꯕ
ꯑ
ꯑꯗꯨꯅ ꯌꯥꯎꯔꯔꯣꯏ ꯌꯥꯎꯔꯁꯨ ꯑꯍꯥꯟꯕꯗ ꯂꯧꯊꯣꯛꯑꯒ ꯃꯣꯏ ꯄꯥꯟ ꯅꯥꯕꯒꯤꯅꯤ ꯑꯗꯨꯃꯥꯏꯅ ꯍꯥꯏꯕ
ꯎ ꯆꯤꯡ ꯏꯪꯈꯥ ꯄꯈꯕꯗꯤ ꯍꯩꯕ꯭ꯔꯣ
ꯆꯒ ꯄꯇꯦ
ꯀꯔꯤ ꯏꯃꯨꯡ ꯃꯅꯨꯡꯒꯤ ꯀꯔꯤ ꯀꯔꯤ ꯊꯕꯛ ꯍꯩꯒꯦ
ꯏꯟꯖꯥꯡ ꯊꯣꯡꯕ ꯍꯩ ꯌꯥ ꯁꯨꯄꯔꯗ ꯆꯥꯛ ꯊꯣꯡꯕ ꯍꯩ ꯋꯥꯏ ꯇꯩꯕ ꯍꯩ ꯋꯥꯏ ꯁꯤꯠꯄ ꯍꯩ ꯂꯝꯝꯗꯤ ꯀꯩꯀꯩ ꯍꯥꯏꯒꯦ
ꯑꯩꯈꯣꯏ ꯍꯩꯕ ꯍꯥꯏꯁꯦ ꯑꯩꯈꯣꯏꯁꯨ ꯈꯔ ꯈꯔ ꯅꯨꯄꯥ ꯑꯃꯅꯤꯅ ꯈꯒꯗꯤ ꯂꯣ ꯍꯩꯖꯂꯦ ꯌꯥꯝꯗꯤ ꯍꯩꯇꯦ ꯆꯥꯛ ꯊꯣꯡꯕ ꯍꯩ ꯑꯩꯈꯣꯏꯗꯤ ꯆꯦꯡ ꯀꯛꯄꯁꯨ ꯍꯩꯌꯦ
ꯇꯦꯡꯈꯕ ꯆꯥꯏꯖꯩ ꯅꯪꯖꯦ
ꯎꯝ
ꯑꯗꯨꯗꯤ ꯌꯥꯝ ꯍꯩꯖꯥꯠꯅꯤꯅ
ꯆꯁꯤꯡ ꯀꯞꯄꯁꯨ ꯍꯩ ꯆꯥꯛ ꯊꯣꯡꯕꯁꯨ ꯍꯩ
ꯑꯗꯨꯗꯤꯅꯦ ꯑꯣꯏꯀꯗꯅꯦ
ꯎꯝ ꯎꯝ ꯆ ꯆꯁꯤ
ꯑꯗꯨꯒ ꯁꯥꯏꯀꯜꯁꯨ ꯊꯂꯛꯁꯦ ꯑꯗꯨꯗꯨꯒ ꯚꯤꯗꯤꯑꯣ ꯃꯌꯥꯝꯒꯜ ꯂꯁꯦ ꯄꯣꯠ ꯆꯠ ꯆꯁꯦ ꯔꯣ ꯒꯥꯔꯗꯦꯟꯗ ꯔꯣꯒꯥꯔꯗꯦꯟ ꯑꯃ ꯂꯩꯕꯅꯦꯕ
ꯑꯥ